ꯍꯜꯂꯣ
ꯍꯜꯂꯣ ꯇꯥꯕ꯭ꯔꯣ?
ꯇꯥꯕ꯭ꯔꯣ? ꯑꯣ
ꯇꯥꯏꯌꯦ-ꯇꯥꯏꯌꯦ ꯑꯩꯗꯤ ꯐꯖꯅ ꯇꯥꯕ꯭ꯔꯣ?
ꯀꯔꯝ ꯀꯔꯝ ꯇꯥꯏꯌꯦ ꯇꯥꯏ ꯇꯥꯏ ꯌꯥꯝ ꯐꯖꯅ ꯇꯥꯏ ꯀꯔꯝ ꯀꯔꯝ ꯄꯥꯜꯂꯤ ꯒꯦ
ꯑꯩꯗꯤ ꯅꯣꯏ ꯑꯗ꯭ꯋꯥꯏꯒꯤ ꯂꯩꯀꯥꯏꯗꯣ ꯊꯥꯗꯣꯛꯑꯦ ꯏꯔꯝꯗꯝꯗ ꯍꯟꯖꯩꯌꯦ ꯑꯩꯗꯤ
ꯏꯃꯥꯏ ꯄꯦꯝꯃ ꯏꯔꯝꯗꯝ ꯌꯧꯔꯝꯃꯕꯣꯏꯔꯦ ꯑꯣꯍꯣ ꯏꯔꯝꯗꯝꯗꯣ ꯃꯇꯝ ꯀꯨꯏꯔꯕꯩ ꯇꯨꯡꯗ ꯆꯠ
ꯂꯩ
ꯏꯔꯝꯗꯝꯖꯦ ꯃꯇꯝ ꯂꯦꯟꯅꯤꯡꯉꯥꯏ ꯂꯩꯇꯦ ꯁꯤꯅ ꯍꯦꯟꯅ ꯑꯥꯗ ꯂꯩꯕꯅ ꯈꯔ ꯅꯨꯡꯉꯥꯏꯕ ꯃꯥꯜꯂꯤꯅꯦ ꯏꯃꯥꯅ ꯕꯤ ꯃꯌꯥꯝ ꯂꯩꯃꯤꯟꯅꯕꯅꯤꯅ ꯅꯪꯗꯤ ꯅꯨꯡꯉꯥꯏꯔꯤꯕꯣ ꯑꯗ ꯂꯩꯕꯗꯨꯕꯣ
ꯑꯁ ꯀꯣꯛꯆꯥꯎꯕꯤ ꯀꯥꯗꯅꯅꯦ ꯀꯗꯔꯥꯏꯗꯩ ꯅꯨꯡꯉꯥꯏꯕꯅꯣ ꯍꯌꯦꯡꯒꯤ ꯑꯦꯛꯖꯥꯝꯁꯦ ꯍꯩ ꯇꯕꯗ ꯉꯥꯎꯔꯦ ꯑꯗꯨꯒꯤꯅꯦ ꯀꯣꯛꯀꯁꯤ ꯐꯥꯔꯒ ꯂꯣꯏꯔꯦ ꯑꯩ ꯍꯧꯖꯤꯛ ꯐꯤꯕꯝ ꯁꯣꯛꯑꯦ
ꯑꯗꯨ ꯑꯗꯨꯗꯤ ꯍꯌꯦꯡꯅ ꯍꯌꯦꯡ ꯑꯦꯛꯖꯥꯝ ꯊꯣꯛꯑꯒ ꯀꯝ ꯀꯥꯟꯗ ꯑꯃꯨꯛ ꯊꯣꯛꯀꯦ
ꯍꯌꯦꯡ ꯑꯦꯛꯖꯥꯝ ꯂꯣꯏꯔꯦ ꯑꯗꯨꯒ ꯗꯦꯠ ꯇ꯭ꯋꯦꯟꯇꯤ ꯐꯣꯔꯗ ꯗꯤꯖꯥꯔꯇꯦꯁꯟꯒꯤ ꯑꯃ ꯂꯩꯔꯦ ꯑꯗꯨꯅ ꯂꯣꯏꯔꯦ ꯗꯤꯖꯥꯔꯇꯦꯁꯟꯒꯤ ꯑꯆꯧꯕ ꯃꯩꯕꯨꯜ ꯑꯃꯕꯨꯗꯤ ꯋꯥꯠꯂꯤꯕ ꯑꯗꯣ ꯑꯦꯛꯖꯥꯝꯒꯤ ꯑꯣꯏꯅꯗꯤ ꯍꯌꯦꯡꯅ ꯂꯣꯏꯔꯦ
ꯑꯣ ꯑꯗꯨꯗꯤ ꯈꯔꯗꯤ ꯃꯊꯥ ꯁꯥꯕ ꯈꯔꯗꯤ ꯐꯔꯝꯃꯅꯤ ꯑꯗꯣ ꯗꯤꯖꯥꯔꯇꯦꯁꯟꯗꯨꯅ ꯑꯃꯨꯛ ꯍꯦꯟꯅ ꯁꯥꯗꯧꯕꯨꯗꯤ ꯃꯥꯜꯂꯦ ꯅꯨꯃꯤꯠ ꯑꯦꯛꯖꯥꯝ ꯂꯣꯏꯕꯖꯦ ꯈꯔꯗꯤ ꯀꯣꯝꯃꯅꯤ ꯀꯣꯝꯗꯤ ꯀꯣꯝꯃꯅꯤ ꯁꯤꯗꯩꯗꯤ ꯅꯪ ꯊꯕꯛꯇ ꯐꯣꯀꯁ ꯇꯧꯕ ꯉꯝꯃꯅꯤ ꯅꯪ ꯅꯠꯇ꯭ꯔꯥ
ꯑꯧ ꯑꯩ ꯁꯤꯗꯩꯗꯤ ꯊꯕꯛꯇ ꯃꯥꯏ ꯑꯣꯟꯁꯤꯟꯕ ꯉꯝꯃꯅꯤ ꯅꯍꯥꯟꯒꯩꯗꯤꯅꯦ ꯂꯥꯏꯔꯤꯛ ꯂꯥꯏꯁꯨꯁꯤ ꯕꯦꯒ ꯇꯣ ꯆꯥꯗꯅꯕ ꯍꯣꯠꯅꯖꯕꯗ ꯁꯤꯗꯧꯔꯕ ꯑꯗꯨꯅ ꯑꯩ ꯉꯝꯃꯅꯤ ꯁꯤꯗꯒꯤꯗꯤ ꯐꯖꯅꯞ ꯃꯥꯏ ꯑꯣꯟꯁꯤꯟꯕ ꯉꯝꯃꯒꯅꯤ ꯑꯩ
ꯐꯩꯌꯦ ꯐꯩꯌꯦ ꯑꯅꯤꯃꯛ ꯍꯣꯠꯅꯒꯗꯕꯅꯤ ꯐꯖꯅ ꯑꯦꯛꯖꯥꯝꯅ ꯃꯔꯨꯅꯤ ꯑꯦꯛꯖꯥꯝ ꯍꯥꯟꯅ ꯍꯣꯠꯅꯒꯗꯕ ꯅꯠꯇ꯭ꯔꯥ ꯕꯦꯛ ꯆꯥꯗ꯭ꯔꯒ
ꯃꯥꯅꯤ ꯃꯥꯅꯤ ꯃꯥꯅꯤ ꯏꯔꯝꯗꯝꯗ ꯀꯔꯤ ꯅꯨꯃꯤꯠ ꯍꯜꯂꯤꯅꯣ ꯀꯔꯤ ꯊꯕꯛ ꯂꯩꯒꯦ
ꯁꯨꯇꯤ ꯍꯥꯏꯗꯤ ꯋꯤꯛꯀꯦꯟ ꯑꯣꯏꯕꯒꯤ ꯁꯨꯝ ꯍꯟꯕꯅꯦ ꯁꯦꯇꯔꯗꯦꯗ ꯍꯟꯕꯅꯦ ꯑꯗꯨꯒ ꯑꯗꯨꯝ ꯂꯥꯛꯇ꯭ꯔꯦ ꯑꯩ ꯀꯥꯡ ꯅꯨꯃꯤꯠꯇ ꯀꯣꯏꯕ ꯑꯃ ꯆꯠꯀꯗꯕ ꯂꯩꯕ ꯑꯗꯨ ꯂꯣꯏꯔꯒ ꯐꯖꯅ ꯑꯣꯏꯅ ꯂꯥꯛꯑꯒꯦꯅ ꯇꯧꯕ ꯑꯗꯨꯒꯤ
ꯑꯁ ꯑꯗꯨꯗꯤ ꯌꯥꯝ ꯃꯔꯨ ꯑꯣꯏꯕ ꯊꯕꯛꯅꯤ ꯀꯣꯏꯙꯔꯨꯔꯣ
ꯀꯣꯏꯕꯒ ꯆꯠꯂꯣꯏꯗ꯭ꯔꯣ ꯑꯦꯛꯖꯥꯝ ꯂꯣꯏꯔꯛꯄꯒꯤ ꯀꯥꯡꯒ ꯑꯣꯏꯕꯒꯤ ꯀꯣꯏꯕꯒ ꯆꯠꯂꯣꯏꯗ꯭ꯔꯣ
ꯆꯠꯇꯧ ꯃꯥꯟꯗ꯭ꯔꯦ ꯁꯨꯝ ꯄꯠꯂꯒꯅꯦ ꯍꯣꯁꯇꯦꯜ ꯃꯅꯨꯡꯁꯤꯗ ꯀꯠꯂꯤꯒꯦ ꯈꯔ ꯌꯥꯝꯅ ꯆꯠꯇꯧ ꯃꯥꯟꯗ꯭ꯔꯦ
ꯑꯗꯣ ꯆꯥꯕ ꯊꯛꯄ ꯆꯥꯕ ꯊꯛꯄ ꯏꯟꯖꯥꯡ ꯅꯨꯡꯖꯥꯡꯗꯤ ꯀꯃꯥꯢ ꯀꯃꯥꯢ ꯇꯧꯢ ꯀꯩꯀꯩ ꯏꯟꯖꯥꯡ ꯆꯥꯔꯤꯒꯦ ꯍꯧꯖꯤꯛꯀꯥꯟꯁꯤꯕꯨ ꯀꯩ ꯀꯩ ꯄꯤꯔꯤꯒꯦ ꯃꯦꯁꯇꯨꯕꯣ
ꯃꯦꯁꯁꯦ ꯑꯗꯨꯝ ꯍꯥꯝꯃꯨ ꯍꯥꯝꯃꯨ ꯑꯗꯨꯅꯤ ꯉꯔꯥꯡ ꯅꯨꯃꯤꯗꯥꯡꯁꯤꯕꯨꯗꯤ ꯏꯪꯛ ꯀꯩꯅꯣ ꯃꯟꯗꯦ ꯑꯣꯢꯕꯒꯤ ꯌꯦꯔꯨꯝ ꯄꯤꯌꯦ ꯑꯗꯨꯒ ꯉꯁꯥꯢ ꯑꯌꯨꯛꯇꯨꯁꯨ ꯏꯔꯣꯝꯕꯅꯦ ꯍꯋꯥꯢꯅꯦ ꯇꯧꯔꯒ ꯄꯤꯑꯦ ꯑꯗꯨꯝ ꯑꯄꯤ ꯑꯄꯤꯕ ꯅꯣꯡꯃ ꯅꯣꯡꯃꯒꯤ ꯆꯥꯖꯩ
ꯎꯝ ꯐꯩꯌꯦ ꯐꯩꯌꯦ ꯑꯗꯨꯗꯤ
ꯌꯨꯝꯗ ꯂꯩꯕꯅꯤꯅ ꯆꯥꯛ ꯏꯟꯖꯥꯡꯗꯤ ꯍꯥꯎꯔꯝꯃꯣꯢꯅꯦ ꯌꯣꯠꯄꯒꯁꯤ ꯏꯌꯥ ꯌꯥꯔꯝꯃꯔꯣꯢꯅꯦ
ꯑꯁ ꯌꯨꯝꯗ ꯂꯩꯕꯖꯤꯗꯤ ꯍꯥꯎꯇꯦꯗ ꯑꯦꯟꯖꯥꯡꯁꯤꯗꯤ ꯍꯣꯁ ꯇꯦꯜꯗ ꯂꯩꯕꯅꯗꯤ ꯈꯔ ꯍꯦꯟꯅ ꯍꯥꯎꯕ ꯃꯥꯜꯂꯦ ꯌꯨꯝꯗꯗꯤ ꯌꯣꯠꯄ ꯏꯌꯥ ꯌꯥꯗꯦ ꯑꯝꯅ ꯅꯝꯖꯜꯂꯒꯅꯤ ꯌꯣꯠ
ꯑꯧ ꯆꯥꯛ ꯀꯥꯗꯣ ꯈꯣꯢꯒꯤ ꯐꯔꯥ ꯐꯔꯥꯔꯒ ꯆꯥꯕ ꯑꯝꯇ ꯌꯥꯔꯝꯃꯣꯢ ꯌꯨꯝꯅꯤꯅꯀꯣ ꯍꯩ ꯍꯣꯁꯇꯦꯜꯗꯅ ꯍꯥꯎꯋꯤꯗꯅ ꯆꯥꯛꯁꯦ
ꯍꯣꯁꯇꯦꯜꯒꯤꯗꯨꯗꯤ ꯍꯥꯏꯗꯤ ꯑꯃꯒ ꯑꯃꯒꯁꯨ ꯅꯞꯁꯟꯅꯗꯦꯗꯅ ꯆꯥꯛꯇꯣ ꯑꯗꯨꯅ ꯖ꯭ꯋꯥꯢ ꯖꯋꯥꯏ ꯇꯥꯔꯒ ꯑꯗꯨꯅ ꯍꯦꯟꯅ ꯍꯥꯎꯇ꯭ꯔꯣ ꯍꯣꯢ ꯁꯤꯗ ꯗꯤ ꯆꯦꯕꯦꯠ ꯆꯕꯦꯠ ꯍꯥꯎꯁꯨ ꯍꯥꯥꯎꯇꯦ
ꯎꯝ ꯀꯩꯀꯩ ꯂꯝꯗꯅꯣ ꯍꯌꯦꯡ ꯀꯥꯡꯒꯤ ꯀꯣꯢꯔꯨꯗꯣꯢꯁꯤꯅ ꯀꯩꯀꯩ ꯂꯝꯗ ꯀꯥꯞꯄꯨꯗꯣꯔꯕ
ꯀꯩꯅꯣꯗ ꯂꯣꯛꯇꯥꯛꯇꯅꯤꯗ ꯂꯣꯛꯇꯥꯛꯇ ꯊꯝꯕꯥꯜ ꯍꯦꯛꯄꯗꯣ ꯑꯩ ꯌꯥꯝ ꯄꯥꯝꯃꯦꯕ ꯑꯝꯇ ꯇꯧꯖꯗ꯭ꯔꯤ ꯑꯃꯥꯢꯅ ꯆꯠꯆꯗ꯭ꯔꯤ ꯊꯝꯕꯥꯜ ꯍꯤꯗ ꯇꯣꯡꯉꯒ ꯊꯝꯕꯥꯜ ꯍꯦꯛꯄꯗꯣ ꯑꯗꯨꯃꯥꯢꯅ ꯂꯣꯛꯇꯥꯛꯇ ꯇꯧꯔꯨꯒꯦ ꯑꯗꯨꯃꯥꯢꯅ ꯁꯤꯂꯣꯛꯇꯥꯛꯇ ꯆꯠꯂꯨꯒꯦ ꯃꯣꯢ ꯃꯌꯥꯝ ꯆ ꯑꯗꯩꯖꯨ ꯅꯞꯍꯧꯒꯦ ꯇꯧꯕ ꯅꯞꯍꯧꯗꯣꯢꯕ
ꯌꯥꯝ ꯐꯔꯦꯅꯦ ꯑꯗꯨꯗꯤ ꯑꯩꯁꯨ ꯄꯨꯟꯁꯤꯒꯤ ꯑꯃꯨꯛꯇ ꯍꯦꯛꯆꯗ꯭ꯔꯤ ꯍꯦꯛꯂꯣ ꯍꯦꯛꯂꯣ ꯊꯝꯕꯥꯜꯗꯨ ꯄꯦꯟꯅ ꯅꯈꯨꯠ ꯆꯥꯅ ꯍꯦꯛꯂꯛꯑꯣ
ꯑꯩꯅ ꯑꯩꯅꯦ ꯑꯩꯅꯦ ꯍꯨ ꯑꯩꯅ ꯀꯩꯅꯣ ꯑꯩꯅ ꯚꯕꯤꯗ꯭ꯌꯣ ꯊꯥꯔꯛꯀꯅꯤ ꯅꯣ ꯅꯣꯢꯗ
ꯊꯥꯔꯛꯑꯣ ꯊꯥꯔꯛꯑꯣ ꯌꯦꯡꯒꯦ
ꯑꯗꯣ ꯍꯨꯖꯤꯛ ꯅꯨꯡꯗꯥꯡꯗꯤ ꯀꯔꯤ ꯏꯟꯖꯥꯡ ꯄꯤꯕꯒꯦ ꯄꯤ ꯄꯤꯔꯝꯗꯧ ꯃꯥꯟꯒꯦ
ꯈꯪꯗꯦꯗ ꯀꯔꯤꯕꯨ ꯀꯔꯤ ꯑꯍꯥꯎꯕꯕꯨꯗꯤ ꯄꯤꯔꯨꯔꯅꯤ ꯑꯗꯨꯝ ꯈꯪꯗꯦ ꯏꯔꯣꯟꯕ ꯅꯠꯇ꯭ꯔꯒ ꯀꯥꯡꯁꯣꯢꯒꯨꯝꯕ ꯑꯃ ꯄꯤꯔꯝꯕꯗꯤ ꯌꯥꯢ ꯅꯪꯒ ꯂꯩꯃꯤꯟꯅꯕ ꯅꯃꯥꯟꯅꯕꯤꯒꯗꯨꯁꯨ ꯎꯒꯤꯗꯕ ꯀꯨꯢꯔꯦꯅꯦ ꯑꯩꯗꯤ ꯅꯣꯢ ꯅꯣꯢ ꯀꯥꯗꯁꯨ ꯑꯩ ꯂꯥꯛꯇꯕ ꯀꯨꯢꯔꯦꯅ ꯑꯦꯛꯖꯥꯝꯒꯤ ꯁꯣꯝꯗ ꯃꯩꯕꯨꯟ ꯀꯥꯝꯃꯤꯉꯩꯗ ꯅꯃꯥꯟꯅꯕꯤꯗꯨꯁꯨ ꯎꯒꯤꯗ꯭ꯔꯦ ꯃꯥ ꯊꯕꯛꯅ ꯇꯨꯝꯃꯕ꯭ꯔꯥ ꯑꯦꯛꯖꯥꯝ ꯑꯦꯛꯖꯥꯝꯅ ꯇꯨꯝꯃꯕ꯭ꯔꯥ ꯑꯃꯗꯤ ꯇꯧꯔꯝꯃꯅꯤ ꯃ
ꯑꯦ ꯑꯣꯐꯤꯁꯇ ꯂꯥꯛꯇ ꯀꯨꯢꯔꯦꯀꯣ ꯅꯪꯖꯨ ꯑꯗꯒꯤ ꯑꯈꯣꯢ ꯏꯃꯥꯟꯅꯕꯤꯒ ꯂꯩꯃꯤꯟꯅꯕꯤ ꯗꯣ ꯑꯗꯨꯗꯨꯖꯨ ꯃꯥꯖꯨ ꯃꯊꯥꯅ ꯌꯣꯝꯃꯕꯅꯤ ꯑꯦꯛꯖꯥꯝꯒꯤꯋꯣ ꯊꯕꯛꯀꯤꯋꯣ ꯌꯥꯝꯅ ꯃ ꯊꯥ ꯁꯥꯖꯔꯕꯅꯤ ꯃꯥꯖꯨ ꯍꯧꯖꯤꯛ ꯂꯦꯞꯄ ꯂꯩꯇꯅ ꯍꯣꯠꯅꯍꯧꯔꯤꯕꯅꯤ
ꯃꯤ ꯁꯤꯡꯖꯦ ꯃꯊꯥ ꯌꯥꯝ ꯁꯥꯟꯅꯕ ꯖꯥꯠꯅꯤꯗꯅ ꯑꯃꯒꯤꯁꯨ ꯑꯃꯒꯤꯁꯨ ꯑꯩꯕꯨꯗꯤ ꯂꯥꯏꯔꯤꯛ ꯈꯇꯪ ꯁꯥꯁꯤꯜꯂꯦ ꯑꯩ ꯑꯇꯣꯞꯄ ꯊꯕꯛꯀ ꯂꯥꯝꯁꯟꯗ꯭ꯔꯦ ꯑꯗꯨꯅ ꯀꯤꯖꯔꯛꯄꯗꯒꯤ ꯁꯨꯝ ꯁꯨꯝ ꯅꯣꯏꯒꯤꯗꯤ ꯍꯧꯖꯤꯛ ꯌꯨꯝꯗ ꯀꯔꯤ ꯃꯊꯦꯜ ꯑꯣꯏꯅ ꯍꯣꯠꯅꯗꯧꯔꯕ ꯅꯨꯃꯤꯗꯥꯡꯁꯤꯗꯤ
ꯑꯗꯣ ꯅꯨꯡꯗꯥꯡꯖꯦ ꯑꯩꯅ ꯁꯨꯝ ꯈꯟꯕꯗ ꯑ ꯈꯪꯗꯦ ꯉꯁꯥꯏꯕꯨꯗꯤ ꯍꯋꯥꯏ ꯊꯣꯡꯉꯦꯕ ꯍꯨꯖꯤꯛꯁꯦ ꯑꯆꯝꯕꯕꯨꯗꯤ ꯊꯣꯡꯅꯤ ꯑꯗꯣ ꯀꯔꯤ ꯊꯣꯡꯗꯣꯏꯅꯣ ꯈꯪꯗꯤꯌꯦ ꯈꯣꯏꯆꯦ ꯍꯣꯏꯅ ꯈꯣꯏ ꯃꯥꯒ ꯊꯣꯡꯒꯅꯤ ꯑꯩꯗꯤ ꯊꯣꯡꯉꯣꯏ ꯑꯩꯗꯤ ꯃꯍꯥꯔꯥꯅꯤꯒꯨꯝꯅ ꯂꯩꯔꯦꯁꯤꯗ
ꯂꯩꯒꯗꯕꯅꯤ ꯀꯩꯅꯣ ꯅꯣꯡ ꯐꯥꯗꯣꯛ ꯆꯠꯆꯕ ꯌꯨꯝꯅꯤ ꯃꯍꯥꯔꯥꯅꯤꯗꯩ ꯍꯦꯟꯅꯕꯨ ꯂꯩꯒꯗꯕꯅꯤ ꯀꯩꯗꯧꯕꯒꯤ ꯊꯕꯛ ꯑꯋꯥꯕ ꯁꯨꯖꯔꯨꯅꯤ ꯅꯠꯇ꯭ꯔꯥ ꯀꯣꯟꯒꯗꯨ ꯐꯦꯡꯉꯨꯅꯨ
ꯑꯁ ꯑꯗꯨꯗꯤ ꯀꯣꯟꯗꯤ ꯑꯩꯒꯤ ꯊꯕꯛꯅꯦ ꯀꯣꯟꯗꯤ ꯑꯩꯅ ꯂꯣꯏ ꯅ ꯅꯤ ꯐꯦꯡꯗꯩꯖꯦ ꯑꯩꯅꯦ ꯅꯨꯡꯗꯥꯡ
ꯐꯝꯆꯥ ꯆꯥ ꯂꯩꯊꯣꯛꯑꯣ ꯍꯥꯏꯒꯦ ꯇꯧꯔꯒ ꯑꯩꯅꯗꯤ ꯁꯣꯝꯗ
ꯑ ꯐꯝꯖꯥ ꯆꯥꯕꯗꯣ ꯍꯣꯏ ꯐꯝꯖꯥ ꯆꯥꯕꯗꯣ ꯌꯥꯕꯨꯗꯤ ꯌꯥꯏ ꯑꯗꯣ ꯃꯣꯏꯅ ꯉꯥꯡꯖꯜꯂꯛꯏꯅꯦ ꯍꯦꯛꯇ ꯐꯝꯖꯥ ꯆꯥꯒꯦ ꯇꯧꯕꯗꯣ
ꯌꯥꯗꯕꯅꯤ ꯌꯥꯗꯕꯅꯤ ꯑꯗꯨꯕꯨꯗꯤ ꯑꯈꯣꯏꯅ ꯉꯥꯛꯇꯪ ꯐꯝꯕ ꯂꯩꯕꯁꯤ ꯃꯣꯏ ꯌꯥꯝ ꯆꯥꯛꯄꯅꯤ ꯌꯥꯖꯗꯕꯅꯦ ꯑꯗꯨꯝ ꯊꯕꯛꯁꯦ ꯑꯗꯨꯅ ꯌꯨꯝ ꯑꯣꯏꯕ ꯆꯠꯄ ꯌꯨꯝꯗ ꯅꯨꯡꯉꯥꯏꯅ ꯍꯟꯕꯒꯥꯏꯁꯦ ꯀꯩꯁꯨ ꯅꯠꯇꯦꯕ ꯃꯤꯅꯥꯏ ꯑꯣꯏꯕ ꯆꯠ ꯄꯒꯨꯝꯕꯅꯤ ꯁꯝꯅ ꯍꯦꯛ ꯍꯥꯏꯔꯕꯗ
ꯃꯥꯅꯤ ꯃꯥꯅꯤ ꯕꯍꯥꯗꯨꯔꯅꯤ ꯑꯣꯏꯔꯤꯖꯦ ꯌꯨꯝꯁꯤꯗ ꯑꯗꯣ ꯍꯟꯗꯛ ꯊꯣꯛ ꯍꯟꯗꯛ ꯆꯠꯄꯁꯤꯗꯤ ꯕꯍꯥꯗꯨꯔꯗꯤ ꯈꯔ ꯑꯣꯏꯗꯦꯕ ꯑꯩꯗꯣ ꯆꯥꯛ ꯏꯁꯤꯡꯅ ꯊꯣꯡꯕꯗꯣ ꯊꯣꯡꯗꯦꯕ ꯀꯣ ꯂꯤꯛ ꯈꯥꯛ ꯆꯒꯨꯝꯕꯨꯗꯤ ꯋꯥꯏꯁꯤꯠ ꯂꯝꯁꯦꯡꯕꯨꯗꯤ ꯇꯧꯍꯜꯂꯦ ꯑꯗꯨꯑꯣꯏꯖꯨ ꯆꯥꯛꯁꯨ ꯊꯣꯡꯍꯟ ꯑꯃꯁꯨ ꯇꯧꯍꯟ ꯂꯣꯏ ꯇꯧꯍꯟꯕꯗꯨꯗꯤ ꯍꯟꯗꯛꯇꯤ ꯃꯨꯛ ꯆꯥꯛꯇꯤ ꯀꯌꯥ ꯊꯣꯡꯗ꯭ꯔꯦꯕ ꯑꯩꯗꯣ ꯀꯣꯜ ꯂꯤꯛꯄꯨꯗꯤ ꯀꯣꯜ ꯂꯤꯛ ꯀꯩꯀꯩ ꯑꯇꯩ ꯈꯔ ꯈ ꯇꯧꯋꯦ
ꯌꯥꯝ ꯐꯔꯦꯅꯦ ꯗꯨꯗꯤ ꯌꯥꯝ ꯐꯩ ꯌꯥꯝ ꯐꯩ ꯒꯣꯜꯗꯟ ꯇꯥꯏꯝ ꯒꯥꯏꯗꯨ ꯑꯣꯏꯔꯕ ꯖꯥꯟ
ꯒꯣꯜꯗꯟ ꯑꯋꯔꯅꯦ ꯒꯣꯜꯗꯟ ꯑꯋꯔ ꯑꯗꯣ ꯅꯣꯢꯝ ꯍꯌꯦꯡ ꯀꯩ ꯁꯞꯖꯦꯛ ꯊꯣꯛꯏꯅꯣ ꯍꯌꯦꯡꯒꯤ ꯀ꯭ꯌꯥꯝ ꯄꯥꯔꯒꯦ ꯂꯣꯏꯁꯟꯂꯕꯣ ꯔꯤꯚꯤꯖꯟ ꯀ꯭ꯌꯥ ꯔꯛ ꯆꯠꯈ꯭ꯔꯒꯦ
ꯑꯁ ꯔꯤꯚꯤꯖꯟꯁꯦ ꯆꯠꯃꯟꯗꯅꯅꯤ ꯀꯥꯎꯔꯤꯁꯦ ꯉꯥꯏꯍꯥꯛ ꯂꯩꯔꯦ ꯄꯥꯕꯕꯨꯗꯤ ꯅꯍꯥꯟꯅ ꯑꯗ ꯂꯣꯏꯔꯦꯗ ꯑꯩꯅꯅꯦ ꯁꯨꯝ ꯍꯩꯇꯕ ꯁꯥꯔꯒ ꯁ꯭ꯋꯥꯏꯗ ꯇꯧꯁꯤꯟꯅꯕ ꯍꯥꯏꯇꯥꯔꯦꯅꯦ ꯄꯥꯕꯩꯗꯤ ꯀꯨꯏꯔꯦꯕ ꯂꯣꯏꯕꯁꯦ ꯑꯗ ꯑꯩꯅ ꯁꯨꯝ ꯄꯥꯗꯕ ꯁꯥꯕ ꯃꯤꯅꯒ ꯍꯪꯉꯛꯑꯒꯗꯤ ꯀꯩꯝ ꯄꯥꯗ꯭ꯔꯤꯒ ꯍꯦꯛ ꯍꯩꯖꯤꯜꯂꯒ ꯀꯣ ꯔꯤꯚꯤꯖꯟꯁꯤꯗꯤꯅꯦ ꯉꯁꯥꯏꯗꯩ ꯆꯠꯄꯗ ꯆꯠꯄꯗ ꯔꯤꯚꯤꯖꯟ ꯆꯠꯄꯗꯅꯤꯀꯣ ꯑꯩꯅ ꯍꯨꯃꯥꯡ ꯀꯥꯔꯤꯁꯦ
ꯂꯣꯏꯔꯦꯗ ꯍꯩꯇꯕꯗꯤ ꯀꯩꯁꯨ ꯌꯥꯎꯗ꯭ꯔꯦꯗ ꯍꯌꯦꯡꯒꯤꯁꯦ ꯑꯍꯩꯕ ꯉꯥꯛꯇ ꯉꯥꯏꯔꯦ
ꯑꯗꯨꯗꯤ ꯍꯌꯦꯡ ꯐꯖꯅ ꯑꯝꯇ ꯀꯥꯎꯗꯕꯤꯗ ꯂꯣꯏꯅ ꯏꯊꯣꯛꯎꯔꯣ ꯅꯪ ꯚꯤꯖꯟꯗꯣ ꯃꯌꯥꯝꯂꯛ ꯆꯁꯜꯂꯣ ꯑꯗꯨꯝ ꯌꯦꯡꯖꯜꯂꯣ ꯀꯥꯎꯗꯅꯕ
ꯍꯣꯏ ꯍꯣꯏ ꯍꯣꯏ ꯏꯊꯣꯛꯑꯝꯃꯒꯦ ꯅꯪꯒꯤ ꯕꯣꯔꯗꯒꯤ ꯀꯔꯤꯒꯨꯝꯕ ꯑꯃꯝꯇ ꯀꯥꯎꯗꯅ ꯏꯕ ꯑꯣꯏꯖꯔꯒꯦ
ꯂꯣꯏꯅ ꯏꯊꯣꯛꯀꯗꯕꯅꯦ ꯍꯦꯛꯇ
ꯅꯪꯖꯨ ꯑꯦꯛꯖꯥꯝꯒꯤ ꯀꯌꯥꯝ ꯀꯌꯥꯝ ꯄꯥꯕ ꯍꯧꯔꯒꯦ
ꯑꯁ ꯑꯩꯗꯤ ꯁꯣꯟꯗ ꯀꯥꯔꯤꯝ ꯍꯧꯗ꯭ꯔꯦ ꯍꯦꯛꯇ ꯑꯩꯗꯤ ꯂꯥꯏꯊꯣꯛꯇꯅ ꯊꯕꯛ ꯇꯧꯔꯒ ꯑꯗꯨꯝ ꯂꯩ ꯂꯩꯔꯦ ꯑꯩꯗꯤ ꯊꯕꯛꯁꯦ ꯄꯤꯔꯛ ꯄꯒ ꯁꯁꯠ ꯁꯁꯠ ꯂꯣꯏꯁꯟꯕꯤ ꯇꯧꯅꯤꯡꯉꯥꯏ ꯂꯩꯇꯕꯤ ꯈꯣꯏꯒꯤ ꯑꯣꯐꯤꯁꯀꯤ ꯊꯕꯛꯇꯣ
ꯑꯣ ꯑꯣ ꯑꯣ
ꯑꯗꯨꯗꯣ ꯑꯗꯨꯗꯨꯝ ꯉꯥꯏꯗꯨꯅ ꯂꯩꯔꯦ ꯇꯨꯝꯗꯅ ꯆꯥꯗꯅ ꯁꯤꯗꯩꯁꯤꯗ ꯕꯣꯜ ꯈꯔ ꯌꯦꯡ ꯇꯧꯗꯅ ꯂꯥꯏꯔꯤꯛ ꯂꯥꯏꯁꯨꯃ ꯄꯥꯗ꯭ꯔꯦ ꯑꯩꯅ ꯄꯥꯔꯤ ꯂꯥꯏꯛꯁꯤꯅ ꯅꯣꯕꯦꯜꯒꯨꯝꯕ ꯈꯔ ꯄꯥꯔꯤ ꯑꯈꯣꯏ ꯁꯤꯂꯤꯕꯁ ꯅꯠꯇꯕ ꯈꯔ ꯑꯗꯨꯝꯕ
ꯐꯩ ꯐꯩ ꯈ꯭ꯔ ꯈ꯭ꯔ ꯑꯝ ꯁꯦꯂꯦꯕꯁ ꯃꯅꯨꯡ ꯅꯠꯇ꯭ꯔꯖꯨ ꯑꯃ ꯄꯥꯔꯤꯗꯨꯃꯗꯤ ꯌꯥꯝ ꯐꯩ ꯃꯥꯅꯤꯗ ꯑꯩꯅ ꯅꯪ ꯑꯣꯏꯔꯁꯨ ꯇꯧꯅꯤ ꯑꯗꯨꯃꯥꯏꯅ ꯀꯣ ꯑꯦꯛꯖꯥꯝ ꯋꯥꯠꯂꯤꯁꯤꯗꯕꯨ ꯀꯩꯗꯧꯕꯤ ꯂꯥꯏꯛ ꯄꯥꯖꯧꯗꯨꯢꯅꯣ ꯉꯟꯇꯥ ꯄꯥꯔ ꯌꯥꯝ ꯊꯨꯅ ꯀꯥꯎꯈꯤꯅꯕꯅꯤ ꯑꯗꯨꯅ ꯂꯥꯏꯛ ꯍꯥꯏꯕꯁꯤ ꯗꯤ ꯑꯦꯛꯖꯥꯝ ꯅꯛꯂꯀꯥꯟꯗ ꯄꯥꯒꯗꯕ ꯑꯦꯛꯖꯥꯝ ꯍꯌꯦꯡꯅꯤꯒ ꯍꯥꯏꯕꯁꯤꯗ ꯑꯗꯨꯅ ꯅꯨꯡꯉꯥꯏꯔꯦ ꯑꯩ ꯁ꯭ꯋꯥꯏꯗ ꯅꯣꯏ ꯌꯨꯝꯗꯗꯤ ꯍꯧꯖꯤꯛꯀꯥꯟꯁꯦ ꯉꯁꯥꯏ ꯋꯥꯏ ꯉꯔꯥꯡ ꯒꯁꯤ ꯅꯣꯡ ꯆꯨꯕ꯭ꯔꯥ ꯅꯣꯏ ꯌꯨꯝꯗ
ꯉꯔꯥꯡ ꯉꯔꯥꯡꯒꯥꯗ ꯗꯤ ꯗꯨꯝ ꯆꯨꯏ ꯉꯁꯥꯏ ꯑꯌꯨꯛꯁꯨ ꯆꯨꯕ ꯃꯥꯜꯂꯦ ꯆꯨꯏ ꯑꯗꯨꯒ ꯑꯗꯨꯝ ꯆꯨꯗꯤ ꯆꯨꯏꯌꯦ ꯈ꯭ꯔ ꯒ ꯑꯗꯨꯝ
ꯑꯣ ꯑꯣ ꯍꯧꯖꯤꯛꯁꯤꯕꯨꯗꯤ ꯈꯔ ꯍꯥꯡꯒꯠꯂꯛꯄꯒꯤ ꯃꯃꯤ ꯑꯃ ꯎꯔꯦ ꯍꯌꯦꯡ
ꯑꯗꯣ ꯅꯣꯏ ꯋꯥꯛꯀꯤꯡ ꯅꯨꯡꯀꯤꯡꯒ ꯆꯠꯂꯣꯏꯗ꯭ꯔꯣ ꯌꯥꯆꯪꯉꯛꯄꯒꯤ
ꯆꯠꯇ꯭ꯔꯦ ꯍꯧꯖꯤꯛꯀꯥꯟ ꯑꯦꯛꯖꯥꯝ ꯇꯧꯒꯤꯕꯗꯩ ꯉꯥꯛꯇꯪ ꯃꯈꯥꯗ ꯆꯠ
ꯃꯤꯒ ꯑꯝ ꯀꯧꯅꯗ꯭ꯔꯕ꯭ꯔꯣ ꯂꯥꯏꯔꯤꯛ ꯄꯥꯕꯗ
ꯀꯧꯕꯨꯗꯤ ꯀꯧꯅꯩꯗ ꯑꯗꯨ ꯃꯄꯥꯟ ꯊꯣꯛꯑꯒ ꯆꯠꯄꯗꯤ ꯆꯠꯇ꯭ꯔꯦ ꯒꯦꯠ ꯃꯅꯨꯡꯗ ꯑꯣꯏꯅ ꯉꯥꯛꯇꯪ ꯁꯨꯝ ꯆꯠ ꯁꯥꯟꯅꯕꯤꯗꯨꯃ ꯑꯗꯨꯃꯥꯏꯟ ꯑꯣꯏ ꯇꯧꯔꯦ ꯍꯥꯏꯕꯗꯤ ꯃꯇꯝꯖꯦ ꯌꯥꯝ ꯂꯤꯛꯅ ꯁꯤꯖꯤꯟꯅꯔꯛꯄ ꯍꯥꯏꯇꯥꯔꯦ ꯃꯇꯝ ꯃꯥꯡꯍꯟꯕ ꯌꯥꯗꯦꯅ ꯇꯧꯔꯛꯄ
ꯑꯦꯛꯖꯥꯝ ꯃꯅꯨꯡꯅꯤꯅ ꯑꯗꯨꯝ ꯐꯖꯅ ꯍꯣꯠꯅꯒꯗꯕꯅꯤ ꯑꯦꯛꯖꯥꯝ ꯂꯣꯏꯔꯒ ꯆꯠꯂ ꯂꯣꯏꯔꯦ ꯅꯠꯇ꯭ꯔꯥ
ꯃꯥꯅꯤ ꯃꯥꯅꯤ ꯑꯩ ꯅꯍꯥꯟꯗꯩ ꯑꯣꯄꯤꯁ ꯀꯥꯗꯦ ꯑꯗꯨꯅ ꯑꯦꯛꯖꯥꯝ ꯂꯣꯏꯔꯒ ꯀꯥ ꯍꯧꯔꯛꯑꯅꯤ ꯃꯣꯏꯒꯤ ꯗꯥꯏꯔꯦꯛꯇꯔꯗꯨꯗ ꯑꯦꯄ꯭ꯂꯤꯀꯦꯁꯟ ꯒ ꯏꯔ ꯊꯥꯖꯤꯟꯗ ꯗꯤ ꯀꯨꯏꯃꯟꯅ ꯂꯦꯞꯄꯦꯅ ꯑꯩꯕꯨ ꯇꯥꯟꯊꯣꯔꯛꯀꯦ ꯍꯥꯏꯔꯛꯑꯅꯤ ꯃꯣꯏ ꯃꯦꯅꯦꯖꯔꯗꯣ
ꯍꯥꯏꯔꯛꯑꯅꯤ ꯌꯦ ꯑꯗꯣ ꯑꯈꯣꯏ ꯍꯟꯗꯛꯇꯤ ꯑꯣꯐꯤꯁꯇꯣ ꯍꯥꯏꯗꯤ ꯆꯥꯡ ꯅꯥꯏꯅ ꯎꯝ ꯊꯕꯛꯇꯣ ꯄꯤꯔꯛꯇꯤꯌꯦ ꯍꯥꯏꯗꯤ ꯑꯗꯨꯝ ꯊꯕꯛ ꯋꯥꯠꯍꯟꯕꯗꯣ ꯑꯈꯣꯏꯗ ꯑꯈꯣꯏꯅ ꯑꯣꯏꯅ ꯊꯕꯛꯇꯣ ꯉꯥꯏꯍꯟꯕꯗꯣ ꯑꯗꯨꯃꯥꯏ ꯑꯣꯏ ꯇꯧꯋꯦ ꯅꯪ ꯂꯥꯏꯕꯛ ꯌꯥꯝ ꯐꯩꯌꯦ ꯍꯥꯏꯗꯤ ꯑꯦꯛꯖꯥꯝ ꯃꯅꯨꯡꯗ ꯁꯨꯃꯥꯏꯟ ꯇꯥꯒꯤꯕꯖꯤꯅ ꯐꯠꯇ꯭ꯔꯣ ꯍꯥꯏꯗꯤ ꯊꯕꯛ ꯌꯥꯝ ꯂꯩꯇ ꯂꯩꯔꯣꯏꯌꯦꯕ ꯎꯝ
ꯑꯁ ꯑꯗꯣꯏꯁꯨ ꯍꯣꯏ ꯈꯪꯗꯦꯗ ꯐꯔꯦ ꯁꯨꯝ ꯃꯈꯥ ꯇꯥꯕ ꯀꯩꯀꯩ ꯀꯔꯤ ꯑꯃꯨꯛ ꯀꯔꯤ ꯀꯔꯤ ꯑꯅꯧꯕ ꯃꯣꯏꯅ ꯁꯔꯀꯥꯔꯗꯒꯤ ꯀꯔꯤ ꯀꯔꯤ ꯀꯥꯏꯗꯔꯛ ꯄꯥꯗꯣ ꯑꯃꯨꯛ ꯌꯦꯡ ꯇꯥꯝꯅꯤ ꯁꯔꯀꯥꯔꯒꯤ ꯀꯔꯤ ꯀꯔꯤ ꯄ꯭ꯔꯣꯖꯦꯛ ꯂꯥꯛꯄꯅꯣꯁꯦ ꯑꯃꯨꯛ ꯉꯥꯏ ꯇꯥꯕꯅꯤ ꯊꯕꯛ ꯃꯤꯒꯤ ꯃꯈꯥꯗ ꯌꯥꯎꯔꯨꯔꯕꯅꯤꯅ ꯉꯥꯏ ꯇꯥꯕꯅꯤ
ꯃꯥꯅꯤ ꯃꯥꯅꯤ ꯑꯗꯨꯗꯤ ꯅꯪꯖꯨ ꯂꯥꯏꯛ ꯄꯥꯊꯣꯛꯑꯣ ꯑꯩꯖꯨ ꯀꯩꯀꯩ ꯇꯧꯊꯣꯛꯎꯒꯤꯒꯦꯀꯣ ꯑꯗꯨꯗꯤ ꯊꯝꯃ
ꯐꯔꯦ ꯐꯔꯦ ꯎꯝ
ꯎꯝ ꯍꯣ ꯍꯣꯏ
ꯍꯣꯏ ꯍꯣꯏ ꯍꯣꯏ ꯎꯝ